ꯍꯥ
ꯇꯥꯔꯦ ꯇꯥꯔꯦ ꯀꯩꯗꯧꯔꯤꯅꯣ ꯑꯩꯗꯣ ꯅꯪ ꯌꯥꯝ ꯃꯤꯁ ꯇꯧꯔꯛ꯫
ꯍꯥ ꯀꯔꯤ ꯍꯥꯏꯕ
ꯅꯪ ꯀꯩꯍꯥꯏꯕ ꯅꯪꯗꯣ ꯌꯥꯝ ꯃꯤꯁ ꯇꯧꯔꯛꯄ ꯑꯩꯗꯣ
ꯑꯣ ꯑꯣ ꯑꯣ ꯑꯩꯁꯨ ꯅꯪ ꯃꯤꯁ ꯇꯧꯋꯦ꯫
ꯑꯩ ꯈꯣꯟꯁꯦ ꯌꯥꯝ ꯄꯤꯛꯅ ꯇꯥꯕ꯭ꯔꯣ꯫
ꯍ ꯌꯥꯏꯗ
ꯌꯥꯏꯗ ꯑꯗꯨꯝ ꯇꯥꯕ ꯅꯠꯇ꯭ꯔꯣ ꯐꯖꯅ꯫
ꯍꯣꯏ ꯑꯗꯨꯝ ꯐꯖꯅ ꯑꯗꯨꯝ ꯇꯥꯔꯦ꯫
ꯑ ꯑꯩꯗꯣ ꯍꯨꯔꯥꯟꯕꯁꯨ ꯆꯠꯂꯤ ꯑꯗꯨꯒꯤ ꯌꯥꯝ ꯇꯞꯅ ꯉꯥꯡꯗꯕ ꯌꯥꯗꯕ꯫ ꯃꯤ ꯌꯥꯝ ꯂꯩꯕ ꯍꯥꯏꯇꯥꯔꯦ ꯑꯗꯨꯒꯤꯅꯤ ꯁꯥꯎ ꯌꯥꯗꯦꯀꯣ
ꯍꯣꯏ ꯁꯥꯎꯗꯦ ꯁꯥꯎꯗꯦ ꯅꯪ ꯀꯔꯤ ꯍꯨꯔꯥꯟꯕ ꯆꯠꯄ
ꯐꯨꯔ꯭‌ꯤꯠ ꯑꯃ ꯂꯧꯒꯦ ꯇꯧꯅꯤꯗ
ꯐꯨꯔꯤꯠ ꯑꯃꯥ ꯀꯔꯤ ꯐꯨꯔꯤꯠꯅꯣ꯫
ꯉꯔꯥꯡ ꯐꯨꯔꯤꯠ ꯑꯃ ꯄꯣꯕ ꯑꯩꯗꯣ ꯑꯗꯨ ꯂꯧꯒꯦꯅ ꯆꯠꯄ
ꯑꯣ ꯑꯗꯨꯗꯤ ꯌꯥꯔꯔꯣꯏ
ꯎꯝ ꯎꯝ ꯎꯝ
ꯑꯩꯅ ꯀꯣ ꯇꯨꯃꯤꯟꯅ ꯌꯦꯞꯁꯟꯈ꯭ꯔꯒꯦꯅ ꯈꯟꯕꯅꯤꯗ ꯑꯩ ꯌꯥꯝ ꯄꯦꯟꯗꯦꯌꯦ ꯉꯔꯥꯡꯗꯣ ꯑꯩꯗꯣ ꯎꯝ ꯂꯨꯄꯥ ꯂꯥꯛꯃꯨꯛ ꯇꯥꯔꯒ ꯁꯣꯞꯄꯤꯡ ꯇꯧꯋꯦꯕ꯫
ꯑꯣ ꯑꯣ ꯑꯣ ꯑ
ꯑꯗꯨꯒꯅꯦ ꯑ ꯀꯩꯅꯣ ꯇꯧꯏꯕ ꯎꯝ ꯑ꯫ ꯍꯜꯂꯛꯑꯒ ꯑꯩꯒꯤ ꯗ꯭ꯔꯦꯁꯇꯣ ꯂꯣꯏꯅ ꯃꯤꯅ ꯂꯧꯕꯤꯈ꯭ꯔꯦ
ꯑꯩꯗꯣ ꯑꯅꯤ ꯈꯛꯇꯪ ꯂꯩꯍꯧꯔꯦꯕ ꯈꯪꯉꯕ꯭ꯔꯥ ꯑ ꯑꯥ ꯑꯅꯤ ꯈꯠꯇꯅꯤ ꯕ꯭ꯂꯦꯛ ꯄꯨꯔ ꯀꯣꯇꯟꯒꯤꯗꯣ ꯑꯗꯨꯗꯨ ꯈꯛꯇꯅꯦ ꯑꯩꯒꯤ ꯐꯨꯔꯤꯠꯇ
ꯑꯣ
ꯑꯗꯨꯒ ꯑꯅꯤ ꯑꯃꯅ ꯑꯕꯨꯡꯒꯤꯅꯤꯗꯅ ꯑꯗꯨꯒ ꯍꯥꯄꯦꯟ ꯃꯆꯥꯗ ꯑꯗꯣ ꯑꯗꯨꯗꯨꯒ ꯍꯥꯏꯗꯤ ꯈꯣꯡꯒ꯭ꯔꯥꯎ ꯑꯅꯤꯗꯨꯁꯨ ꯔꯤꯖꯦꯛ ꯆꯠꯈ꯭ꯔꯦꯗꯅ꯫ ꯑꯣ-ꯑꯣ ꯀꯩꯅꯣ ꯑꯃꯗꯤ ꯌꯥꯎꯋꯦ ꯅꯥꯏꯇꯤꯗꯣ ꯑꯗꯨꯁꯨ ꯂꯩꯕꯗꯤ ꯂꯩ ꯑꯗꯣ ꯅꯥꯏꯇꯤꯗꯨꯁꯨꯅꯦ ꯑꯩꯒ ꯆꯠꯃꯤꯟꯅꯕ ꯑꯉꯥꯡꯗꯣ ꯈꯪꯉꯕ꯭ꯔꯥ ꯃꯉꯣꯟꯗ ꯌꯥꯝ ꯄꯛꯄ ꯑꯗꯩ ꯑꯩꯁꯤ ꯄꯤꯕꯤꯁꯤꯔꯅꯗꯤ ꯈꯟꯕꯅꯦ ꯑꯗꯣ ꯐꯨꯔꯤꯠꯇꯣ ꯑꯃꯨꯛ ꯄꯔꯕꯅꯤꯅ ꯑꯩꯁꯦ ꯌꯥꯝꯅ ꯈꯪꯗ꯭ꯔꯦꯗ ꯑꯩ ꯌꯥꯝꯄꯦꯟꯗꯦ
ꯎ ꯉꯁꯤꯁꯨꯦ ꯆꯠꯇꯣꯏꯗ꯭ꯔꯥ ꯑꯃꯨꯛꯀꯣ
ꯑꯃꯨꯛꯀ ꯑꯃꯨꯛ ꯆꯠꯁꯤꯔꯥ ꯈꯜꯂꯤꯅꯦ ꯑꯗꯣ ꯑꯁ ꯑꯩꯒꯤ ꯑꯦꯀꯥꯎꯟꯇ ꯀꯥꯔꯣ꯭ꯔ ꯑꯃ ꯌꯥꯎꯕꯗꯣ ꯁꯨꯝ-ꯁꯨꯝ ꯁꯨꯝ-ꯁꯨꯝ ꯍꯟꯗꯔꯛꯑꯦ ꯄꯩꯁꯥꯁꯦ
ꯑꯗꯣ ꯂꯧꯗ꯭ꯔꯁꯨ ꯑꯗꯨꯝ ꯋꯥꯛꯀꯤꯡꯒꯨꯝꯅ ꯑꯗꯨꯝ ꯆꯠꯄꯁꯨ ꯌꯥꯏꯗꯅ꯫
ꯑꯗꯣ ꯎꯔꯗꯤ ꯑꯗꯨꯝ ꯂꯩꯅꯤꯡꯉꯤꯗꯅ ꯑꯗ ꯑꯩꯗꯤ ꯄꯩꯁꯥ ꯄꯥꯏꯕꯤꯅꯤꯅ ꯑꯗꯨꯝ ꯂꯩꯅꯤꯡꯉꯤꯗ ꯑꯗꯨꯝ ꯁꯠꯈꯤꯅꯦꯕ ꯑꯩꯒꯤ ꯕ꯭ꯂꯦꯛ ꯀ꯭ꯥꯔꯠ ꯑꯟꯂꯤꯃꯤꯇꯦꯠ ꯀ꯭ꯥꯔꯠ ꯑꯃ ꯂꯩꯌꯦꯕ꯫
ꯑꯣ ꯑꯦꯒꯤ ꯒꯣ
ꯅꯪꯒꯤꯒꯣ ꯀꯥꯔꯣ ꯑꯩꯗꯤ ꯕ꯭ꯂꯥꯛ ꯗꯗꯥꯏꯃꯟ ꯀꯥꯔ ꯇꯨꯅꯤ
ꯑꯣ ꯑꯣ ꯕ꯭ꯂꯦꯛ ꯗꯥꯏꯃꯟ ꯑꯣꯟꯈ꯭ꯔꯕ
ꯑꯥ ꯅꯪ ꯈꯪꯗ꯭ꯔꯥ
ꯑꯣ ꯑꯁ ꯎꯗ꯭꯭ꯔꯦ ꯑꯩ ꯅꯪꯒꯤꯗꯤ ꯄꯩꯁꯥ ꯃ ꯌꯥꯝ ꯂꯩꯗꯅ ꯑꯗꯨꯗꯤ
ꯅꯨꯡꯉꯥꯏꯇꯦꯗ ꯅꯦꯠꯋꯛꯁꯦ ꯌꯥꯝ ꯑꯩ ꯇꯜꯂꯦ ꯅꯪꯗꯣ ꯎꯝ ꯀꯩꯅꯣ ꯇꯧꯋꯦ ꯏꯀꯥꯏꯕ ꯍꯤꯗꯥꯛꯇꯣ ꯆꯥꯗ꯭ꯔꯕꯣ ꯍꯧꯖꯤꯛꯀꯥꯟ ꯅꯪ ꯆꯥꯕ꯭ꯔꯣ ꯑ ꯑꯗꯨ ꯍꯤꯗꯥꯛ ꯑꯗꯨ ꯆꯥꯔꯗꯤ ꯏꯀꯥꯏꯕ ꯈꯔ ꯐꯥꯎꯕꯅꯦꯕ ꯑꯩꯅꯅꯦ ꯇꯥꯕꯗꯅ‌ꯦ ꯏꯀꯥꯏꯕ ꯌꯥꯝ ꯐꯥꯎꯗꯕ ꯃꯤꯁꯤꯡꯗꯣ ꯍꯥꯏꯗꯤ ꯂꯥꯏꯛ ꯎꯝ ꯑ ꯐ꯭ꯥꯔꯞ ꯐ꯭ꯥꯔꯞ ꯃꯁꯤꯗ ꯐꯪꯕꯅꯦ ꯑꯗꯨꯝ ꯅꯪ ꯂꯩꯔ ꯈꯔ ꯈꯔ ꯆꯥꯏꯌꯦ ꯑꯗꯨꯅ ꯈꯔ ꯈꯔ ꯏꯀꯥꯏꯕꯗꯤ ꯐꯥꯎꯋꯦꯕ ꯑꯗꯣ ꯁꯨꯃꯥꯏꯅ ꯏꯀꯥꯏꯕ ꯐꯥꯎꯗꯕ ꯃꯤꯁꯤꯡꯁꯦ ꯈꯪꯉꯕ꯭ꯔꯥ ꯅ ꯇꯥꯕꯗꯅꯦ ꯗꯣꯛꯇꯔꯅ ꯍꯥꯏꯕꯅꯤꯀꯣ ꯃꯥꯗꯣ ꯑꯃ ꯏꯀꯥꯏꯕ ꯐꯥꯎꯍꯟꯗꯕꯒꯤꯅꯦ ꯑꯃ ꯕ꯭ꯔꯦꯟꯗꯣ ꯌꯥꯔꯛꯇꯕ ꯍꯥꯏ ꯇꯥꯔꯦ ꯑꯗꯨꯒꯤ ꯃꯃꯥꯏ ꯇꯪꯈꯥꯏꯒꯗꯣ ꯆꯤꯡꯉꯦ ꯀꯥꯏꯅꯒ ꯍꯥꯏ ꯂꯥꯏꯅꯥꯅꯦ ꯍꯥꯏꯕ
ꯆꯥꯏ ꯑꯣ-ꯑꯣ ꯑꯗꯨꯗꯣ ꯃꯥꯗꯣ ꯑꯗꯨꯝ ꯉꯥꯏꯗꯔꯖꯨ ꯑꯩꯁꯨ ꯈꯪꯉꯦꯕ ꯃꯥꯗꯣ ꯑꯁ ꯋꯥꯈꯜꯗꯣ ꯑꯗꯨꯝ ꯑꯣꯚꯔ ꯊꯤꯡꯀꯤꯡ ꯇꯧꯕ ꯃꯥꯜꯂꯦ ꯃꯥ ꯀꯔꯤ ꯀꯔꯥꯅ ꯈꯟꯕ ꯃꯥꯜꯂꯦ ꯑꯗ ꯌꯥꯝ ꯆꯥꯗꯕ ꯎ ꯃꯌꯥꯝꯁꯨ ꯈꯟꯕ ꯃꯥꯜꯂꯦ ꯑꯗꯨꯒꯤꯀꯣ ꯍꯧꯖꯤꯛꯇꯤ ꯌꯥꯝ ꯐꯥꯔ ꯌꯥꯝ ꯐꯖꯔꯒ ꯆꯠꯈ꯭ꯔꯕꯅꯦ
ꯈꯤꯇꯪ ꯈꯤꯇꯪꯗꯤ ꯐꯥꯎꯔꯝꯒꯅꯤ ꯏꯀꯥꯏꯕ ꯐꯥꯎꯔꯛꯄ ꯃꯥ ꯏꯀꯥꯏꯕꯩ ꯍꯤꯗꯥꯛꯇꯣ ꯆꯥꯈꯤꯕꯅꯦ ꯑꯗꯨꯒꯤ ꯃꯇꯥꯡꯗ ꯑꯗꯨꯒꯤ ꯑꯃꯨꯛ ꯐꯔꯛꯄꯅꯦ ꯅꯠꯇ꯭ꯔꯗꯤ ꯑꯗꯨꯗꯣ ꯑꯃꯨꯛ ꯍꯥꯏꯗꯤ ꯏꯀꯥꯏꯕ ꯂꯦꯞꯄꯒꯗꯤꯀꯣ ꯍꯤꯗꯥꯛꯁꯨ ꯆꯥꯗ꯭ꯔꯒꯗꯤꯅꯦ ꯑꯃꯨꯛ ꯇꯧꯋꯅꯤꯅ ꯍꯥꯏꯕꯅꯦꯕ ꯑ ꯈꯪꯗꯦ
ꯋꯥꯔꯅꯣ ꯃꯥꯗꯣ ꯂꯣꯏꯅ ꯄꯔꯐꯦꯛ ꯑꯣꯏꯈ꯭ꯔꯕꯅꯦ ꯑꯗꯣ ꯍꯧꯖꯤꯛ ꯔꯤꯡ ꯑꯃ ꯑꯅꯤꯗꯤ ꯈꯤꯇꯪꯗꯤ ꯊꯣꯛꯄ ꯃꯥꯜꯂꯦ ꯑꯗꯣ ꯑꯗꯨꯗꯣ ꯔꯥꯁꯤꯅꯦ ꯍꯥꯏꯌꯦ
ꯑꯣ ꯑꯣ ꯑꯣ ꯔꯥꯁꯤꯅꯦ ꯍꯥꯏꯕ꯭ꯔꯥ ꯃꯣꯏ ꯍꯥꯔꯕꯔꯠꯀꯤ ꯗꯣꯛꯇꯔꯅꯗꯤ ꯁꯥꯏꯠ ꯏꯐꯦꯛꯅꯤ ꯍꯥꯏꯌꯦ ꯑꯗꯨꯗꯣ ꯗꯣꯛꯇꯔ ꯑꯃꯅꯗꯤꯀꯣ ꯌꯥꯝꯅ ꯅꯛꯑꯕ ꯗꯣꯛꯇꯔ ꯑꯃ ꯅꯪꯒꯤꯗꯣ ꯀꯩꯅꯣ ꯃꯥꯜꯂꯦ ꯃꯥꯏꯕꯒꯨꯝꯕꯅ ꯍꯥꯏꯕ ꯃꯥꯜꯂꯦ ꯔꯥꯁꯤꯅꯦ ꯀꯥꯏꯅ ꯍꯥꯏꯕꯗꯨꯗꯤ
ꯍꯥꯏꯕ ꯅꯠꯇꯦ ꯀ ꯇꯥꯏꯅꯣ ꯑꯃ ꯔꯤꯁꯔꯁ ꯇꯧꯈ꯭ꯔꯦ ꯈꯕꯅꯦꯕꯁ ꯑꯁꯤꯁꯦ ꯑꯩꯅ ꯐꯥꯎ ꯔꯤꯁꯔꯁ ꯈꯔ ꯈꯔ ꯇꯧꯔꯦ ꯑꯗꯨꯒ ꯍꯔꯕꯀꯤ ꯗꯣꯛꯇꯔ ꯑꯃꯅꯁꯨ ꯀꯣ ꯃꯥꯅ ꯐꯖꯅ ꯔꯤꯁꯔꯁ ꯇꯧꯔꯒ ꯑꯩꯉꯣꯟꯗ ꯍꯥꯏꯔꯛꯄꯅꯦꯕ
ꯍꯥꯔꯕ꯭ꯥꯔꯠꯀꯤ ꯗꯣꯛꯇꯔꯗꯨꯅ ꯔꯥꯁꯤꯅꯦ ꯍꯥꯏꯔꯛꯄ꯭ꯔꯥ ꯍꯣꯏ ꯔꯁꯤꯅ‌ꯦ ꯍꯥꯏꯔ‌ꯑꯦ ꯑꯗꯨꯒ ꯍꯥꯚꯔꯠꯀꯤ ꯗꯣꯛꯇꯔꯗꯨꯗꯤ ꯐꯩꯖꯣꯝ ꯈꯦꯂꯒ ꯍꯤꯃꯥꯂꯩꯗ ꯌꯣꯒꯥ ꯇꯧꯕ ꯗꯣꯛꯇꯔ ꯃꯥꯜꯂꯛꯄ ꯀꯗꯔꯦ ꯗꯣꯛꯇꯔ ꯄꯇꯟꯖꯂꯤ ꯀꯥꯏꯅꯒ ꯍꯥꯏꯕꯗꯨꯔꯥ
ꯑꯗꯨ ꯍꯥꯏꯔꯒꯀꯣ ꯎꯝ ꯆꯦꯆꯦꯅ ꯅꯪꯕꯨ ꯌꯣꯒꯥ ꯇꯧꯅꯕ ꯂꯥꯛꯑꯣ ꯍꯥꯏꯕꯅꯦ
ꯍꯥ ꯀꯩꯅꯣ ꯍꯥꯏꯔꯤꯁꯤꯕꯣ ꯄꯇꯟꯖꯂꯤꯒꯤꯗꯨꯄꯤꯤꯗꯔꯣ
ꯃꯥꯅ ꯀꯔꯤꯅꯣ ꯑꯦꯛꯁ꯭ꯔꯁꯥꯏꯁ ꯃꯌꯥꯝꯁꯨ ꯇꯝꯕꯤꯒꯦꯅ ꯍꯥꯏꯕꯅꯦ ꯂꯥꯛꯑꯣ ꯍꯥꯏꯕꯅ‌ꯦ ꯅꯪ
ꯎꯝ ꯉꯥꯛꯈꯣ ꯃꯥ ꯑꯩꯉꯣꯟꯗ ꯐꯣꯟ ꯇꯧꯔꯒ ꯀꯧꯁꯅꯨ ꯃꯥ ꯑꯩꯉꯣꯟꯗ ꯐꯣꯟ ꯇꯧꯔꯒ ꯀꯧꯁꯅꯨ ꯑꯩ ꯐꯥꯏꯗ ꯋꯥ ꯑ ꯍꯥꯏꯗꯤ ꯅꯪꯒꯤ ꯊ꯭ꯔꯨꯗ ꯍꯥꯏꯔꯤꯗꯣ ꯀꯩꯒꯤꯅꯣ ꯃꯉꯣꯟꯗꯁꯨ ꯑꯩ ꯐꯣꯟ ꯅꯝꯕꯔ ꯂꯩꯕꯅꯤ
ꯑꯣ ꯑꯁ ꯑꯗꯣ ꯑꯩꯗꯣ ꯍꯥꯏꯅꯤꯡꯕꯀꯣ
ꯎꯝ ꯅꯪ ꯍꯥꯏꯅꯤꯡꯉꯁꯨ ꯍꯥꯏꯔꯒꯅꯣꯗ ꯑꯣ ꯃꯥ ꯀ꯭ꯂꯥꯁ ꯇꯧꯗꯣꯏꯔꯥ
ꯍꯣꯏ ꯑꯗꯨꯒ ꯎꯝ
ꯃꯥ ꯍꯩꯗꯤ ꯍꯩꯔꯝꯒꯅꯤ ꯍꯥꯏꯗꯤ ꯗꯣꯛꯇꯔ ꯄꯇꯟꯖꯂꯤꯒꯤ ꯅꯨꯄꯤꯅꯤꯅ ꯃꯥ ꯈꯔꯗꯤ ꯑꯗꯨꯝ ꯍꯩꯔꯝꯗꯧ ꯃꯥꯜꯂꯦꯅ ꯈꯟꯕꯗ ꯃꯥꯏ ꯃꯃꯤꯡꯗꯣ ꯀꯩ ꯍꯥꯏꯕꯅꯣ ꯑ ꯃꯤ ꯃꯤꯁꯇꯦꯁ ꯄꯇꯥ ꯑꯦ ꯑꯩꯗꯤ ꯗꯣꯛꯇꯔ ꯄ꯭ꯔꯙꯥꯟꯖꯂꯤꯔꯥꯅ
ꯑ ꯑꯗꯨ ꯆꯨꯝꯃꯝꯕꯁꯨ ꯌꯥꯏ ꯑꯩ ꯎꯝ ꯀꯥꯎꯔꯝꯕꯁꯨ ꯌꯥꯏꯀꯣ
ꯍꯣꯏ ꯅꯪ ꯑꯥ ꯑꯗꯨꯁꯨ ꯁꯥꯏꯠ ꯏꯐꯦꯛ ꯑꯃꯅꯦ ꯀꯥꯎꯒꯟꯕ ꯂꯥꯏꯅꯥꯗꯨꯁꯨ ꯁꯥꯏꯠ ꯏꯐꯦꯛꯅꯤ ꯏꯀꯥꯏꯕ ꯈꯪꯗꯕꯗꯤ ꯎꯝ ꯑꯗꯣ ꯀꯩ ꯍꯤꯟꯖꯥꯡ ꯆꯥꯔꯒꯦ
ꯑ ꯉꯁꯤꯗꯤ ꯑꯩꯈꯣꯏ ꯎ
ꯋꯥꯏ ꯑꯣ ꯑꯣ ꯑꯣ ꯍꯥꯏꯕ ꯑꯩꯁꯨ ꯑꯩ ꯈꯜꯂꯤ ꯑꯩꯁꯨꯅꯦ ꯍꯤꯟꯖꯥꯡꯗꯣ ꯉꯁꯤꯗꯤꯅꯦ
ꯎꯝ
ꯑꯩꯗꯣ ꯆꯞ ꯆꯥꯒꯦꯅ ꯆꯪꯉꯦꯕ ꯈꯪꯉꯕ꯭ꯔꯥ ꯑꯗꯨꯒ ꯀꯩꯅꯣ ꯇꯧꯋꯦ ꯕꯟꯗꯔꯗꯣ ꯈꯪꯉꯤꯗꯅ ꯌꯣꯡꯗꯣ ꯌꯦꯣꯡ ꯁꯪꯒꯨ ꯑꯃ ꯂꯥꯛꯑꯒ ꯍꯤꯟꯖꯥꯡꯗꯣ ꯍꯤꯟꯖꯥꯡꯒꯤ ꯈꯥꯡꯗꯣ ꯊꯥꯡꯉꯒ ꯄꯨꯈ꯭ꯔꯦꯗꯤ ꯍꯤꯟꯖꯥꯡ ꯂꯩꯔꯝꯗ꯭ꯔꯦꯕ
ꯑ ꯑ
ꯃꯣꯏꯅ ꯂꯣꯏ ꯊꯥꯡꯉꯒ ꯄꯨꯈ꯭ꯔꯦ ꯊꯣꯡꯅꯥꯎꯔꯣꯝꯗ ꯄꯨꯊꯣꯛꯈ꯭ꯔꯦ ꯎꯝ
ꯑꯣ ꯉꯁꯥꯏ ꯑꯗꯨꯒ ꯍꯥꯏꯔꯒ ꯀꯣ ꯎ ꯔꯤꯍꯥꯞꯀꯤ ꯁꯦꯟꯇꯔꯗꯒꯤ ꯂꯥꯛꯄꯅꯦ ꯑꯗꯨꯒ ꯄꯩꯁꯥ ꯈꯤꯇꯪ ꯄꯤꯌꯣꯅ ꯇꯧꯔꯒ ꯂꯥꯛꯄꯅꯦꯕ
ꯑꯌꯨꯛꯇꯣꯏ ꯈꯪꯗꯦ ꯁꯤ ꯂꯝꯁꯤꯗ
ꯍꯣꯏ
ꯍꯣꯏ ꯉꯁꯥꯏꯁꯨ ꯂꯥꯛꯑꯦ ꯀꯔꯤꯅꯣ ꯆꯦ ꯑꯃ ꯄꯤꯌꯦꯗꯅ ꯑꯃ ꯄꯤꯌꯦ ꯑꯗꯨꯒ ꯂꯨꯄꯥ ꯆꯥꯝꯃ ꯄꯤꯌꯣ ꯑꯁꯤ ꯁꯇꯔꯗꯒꯤ ꯂꯄꯅꯤ ꯑꯗꯨꯒ ꯑꯩꯈꯣꯏ ꯃꯇꯦꯡ ꯄꯥꯡꯕꯤꯌꯣꯅ ꯇꯧꯔꯒꯀꯣ ꯂꯥꯛꯑꯦ ꯄꯤꯈꯤꯕ꯭ꯔꯣ
ꯍꯣꯏ ꯍꯣꯏ ꯑꯗꯨꯒ ꯄꯤꯛꯆꯔ ꯑꯃꯁꯨ ꯄꯤꯌꯦ ꯑꯦꯅ ꯑꯦꯁ ꯍꯪꯒꯤ ꯄꯤ ꯆ ꯑꯃ
ꯑꯃ ꯁꯟꯒꯤ
ꯍꯣꯏ
ꯑꯣ ꯁꯟꯒꯤ ꯄꯤꯛꯆꯔ ꯑꯃ ꯁꯤꯠꯇꯤꯡ ꯔꯨꯝꯗ ꯂꯩꯗ ꯑꯗꯨꯗꯨꯗ ꯑꯩꯅ ꯀꯗꯥꯏꯗꯒꯤ ꯐꯅꯁꯤꯅ ꯑꯃꯨꯛ
ꯑ ꯎꯝ ꯃꯣꯏꯗꯣ ꯑꯩꯈꯣꯏ ꯃꯅꯤꯄꯨꯔ ꯕꯣꯔꯗꯔꯛꯇꯒꯤꯅꯦ ꯍꯥꯏꯌꯦ ꯃꯟꯃꯥꯔ ꯅꯅꯥꯛꯇ
ꯑꯄꯥ ꯀꯩꯅꯣ ꯍꯥꯏ ꯁ꯭ꯋꯥꯏꯗꯁꯨ ꯌꯧꯔꯛꯑꯕꯣ ꯍꯥꯏꯁꯦ ꯃꯣꯏ ꯆꯦꯔꯣ ꯑꯗꯨꯒ ꯅꯪꯒꯤ ꯄꯣꯠꯆꯩ ꯑꯃ ꯊꯥꯈꯤꯕꯁꯤꯀꯣ ꯎ
ꯌꯔ ꯄ꯭ꯔꯥꯏ ꯌꯦꯡꯉꯣ
ꯀꯔꯝꯕ
ꯑꯩꯈꯣꯏꯒꯤ ꯄꯣꯁꯃꯦꯟꯗ
ꯑꯣ ꯑꯣ ꯑꯁꯤꯁꯨ ꯌꯥ ꯑꯩꯃ ꯑꯩꯅ ꯉꯔꯥꯡꯁꯨ ꯃꯥꯅꯦ ꯃꯥꯅꯦ ꯑꯃꯨꯛ ꯆꯠꯈ꯭ꯔꯦ ꯄꯣꯁꯃꯦꯟꯗꯣ ꯎꯝ ꯑꯃ ꯑꯩꯅ ꯀꯩꯅꯣ ꯇꯧꯕꯅꯦ ꯅꯪꯗꯣ ꯑꯩ ꯃꯤꯁ ꯇꯧꯔꯗꯤꯗ ꯊꯝꯕꯤꯔꯝꯕꯅꯤꯅ ꯅꯪꯒꯤꯗꯃꯛꯇ ꯑꯩ ꯑꯗꯨ ꯃꯅꯝ ꯅ ꯑꯃ ꯑꯩ ꯅꯤꯡꯖꯊꯧꯉꯣꯟ
ꯑꯝ ꯅꯪ ꯄꯥꯝꯗ꯭ꯔꯗꯤ ꯐꯔꯦ ꯑꯩ ꯃꯈꯥꯒꯤꯗ ꯑꯣꯏꯅ ꯊꯥꯔꯛꯑꯒꯦ
ꯇ ꯑꯩꯗꯣ ꯑ ꯀꯔꯤꯅꯣ ꯑ ꯑ ꯑꯩꯈꯣꯏ ꯎ ꯀꯨꯆꯨꯒꯤ ꯎꯅꯤꯠ ꯀꯂꯔꯗꯗꯣ ꯑꯗꯨ ꯄꯥꯝꯃꯦ ꯑꯩꯗꯣ ꯑꯗꯨ ꯑꯃ ꯊꯝꯕꯤꯔꯝꯃꯣ
ꯅꯪ ꯉꯥꯎꯗꯤ ꯉꯥꯎꯗꯦꯀꯣ ꯃꯥꯁꯦ ꯃꯥ ꯏꯀꯥꯏꯗꯕꯒꯤ ꯂꯥꯏꯅꯥ ꯑꯁꯤ ꯅꯪꯗꯤ ꯏꯁꯇꯦꯖ ꯊ꯭ꯔꯤ ꯐꯣꯔꯗꯤ ꯌꯧꯔꯒꯗꯧ ꯇꯧꯋꯦꯉꯣ ꯑꯩ ꯑꯩ ꯀꯤꯖꯩꯀꯣ ꯅꯪ ꯁꯨꯝ ꯍꯦꯟꯖꯜꯂꯗꯤ ꯅꯪ ꯇꯁꯦꯡ ꯑꯅ ꯅꯪ ꯍꯣꯁꯄꯤꯇꯥꯂꯥꯏꯁ ꯇꯧꯕ ꯇꯥꯔꯦ ꯃꯥꯏ ꯈꯛꯇꯛ ꯅꯠꯇꯅ ꯕꯣꯗꯤ ꯇꯪꯈꯥꯏꯗꯣ ꯂꯦꯡꯕ ꯌꯥꯗꯗꯅ ꯂꯩ
ꯑꯦꯍꯦ ꯑꯗꯨꯃꯥꯏꯗꯤ ꯍꯥꯏꯕꯤꯒꯅꯨꯍꯦ ꯑꯩ ꯂꯧꯖꯔꯔꯣꯏ
ꯍꯣꯏ ꯍꯣꯏ ꯍꯣ ꯑꯗꯨꯏꯗꯤ ꯈꯤꯇꯪ ꯐꯅꯤ ꯍꯣꯏ ꯀꯟꯕ ꯉꯝꯃꯤꯅꯉꯥꯏ ꯑꯗꯨꯃꯥꯏꯅ ꯍꯥꯏꯔꯛꯏꯗꯨꯅ ꯑꯗꯨꯅ ꯈꯤꯇꯪ ꯀꯟꯕꯗꯤ ꯉꯝꯒꯅꯤ ꯍꯥꯏꯗꯤ ꯀꯩꯁꯨ ꯀꯥꯏꯗꯦꯒ ꯍꯥꯏꯕ ꯀꯥꯡꯕꯨ ꯃꯣꯏꯗꯤ ꯀꯟꯕ ꯉꯝꯃꯔꯣꯏꯕ ꯈꯪꯉꯕ꯭ꯔꯥ ꯃꯣꯏꯗꯤ ꯑꯗꯨꯝ ꯏꯁꯇꯦ ꯗꯣꯛꯇꯔꯅ ꯑꯗꯨꯝ ꯌꯨꯝꯗ ꯄꯣꯊꯥꯕꯤꯔꯨꯔꯣ ꯍꯥꯏꯔꯒ ꯊꯥꯗꯣꯔꯛꯄ ꯀꯥꯡꯕꯨꯗꯣ ꯃꯣꯏ ꯑꯣꯏꯗꯣꯏꯅꯦꯕ ꯑꯗꯨꯝ ꯅꯪ ꯈꯤꯇꯪꯗꯤ ꯀꯟꯕ ꯌꯥꯒꯅꯤ
ꯈꯪꯗ꯭ꯔꯦꯒ ꯂꯥꯏꯅꯥꯗ ꯄꯛꯄꯁꯤ
ꯂꯥꯏꯅꯥ ꯄꯛꯄꯁ ꯀꯩ ꯊꯃꯣꯏꯗ ꯀꯩ ꯐꯥꯎꯕꯤꯕꯒꯦ
ꯑꯗꯨ ꯑꯗꯨꯝ
ꯑꯗꯨꯗꯝ
ꯑꯁ ꯑꯣꯕꯔ ꯊꯤꯤꯡꯀꯤꯡ ꯍꯅ ꯈꯟꯖꯗ
ꯅ ꯑꯣꯚꯔ ꯊꯤꯡꯀꯤꯡꯗꯣ ꯐꯠꯇꯦꯀꯣ ꯌꯥꯝ ꯊꯤꯡꯀꯤꯡ ꯇꯧꯒꯅꯨ
ꯍꯣꯏ ꯍꯣꯏ ꯍꯣꯏ ꯌꯥꯝꯅ ꯈꯟꯖꯟꯒꯦꯅ ꯑꯩꯅ ꯈꯟꯒꯦꯅ ꯈꯟꯕ ꯅꯠꯇꯦꯕ ꯃꯊꯟꯇ ꯊꯣꯛꯂꯛꯄꯅꯦꯕ ꯃꯊꯟꯇ ꯊꯣꯛꯂꯛꯑꯒ ꯑꯗꯨꯝ ꯈꯟꯕꯅꯦꯕ
ꯇꯧꯔꯕꯅꯦꯕ ꯑꯗꯣ ꯑꯣꯕꯔꯇꯦꯛꯀꯤꯡ ꯍꯥꯏꯗꯤ ꯑꯣꯋꯦꯁꯅ ꯑꯗꯨꯝ ꯊꯤꯡ ꯕ꯭ꯔꯦꯟꯁꯦ ꯅꯪ ꯍꯧꯕ ꯍꯧꯒꯠꯂꯗꯤ ꯑꯗꯨꯝ ꯊꯤꯡꯀꯤꯡ ꯇꯧꯔꯒ ꯑꯗꯨꯝ ꯂꯩꯗꯣꯏꯅꯦꯕ ꯈꯪꯉꯕ꯭ꯔꯥ ꯍꯥꯏꯗꯤ ꯅꯪ ꯈꯨꯠꯇ ꯂꯦꯡꯉꯁꯨ ꯍꯥꯀꯠꯆꯕꯗꯣ ꯍꯣꯠꯂꯁꯨ ꯕ꯭ꯔꯦꯟꯁꯤꯅ ꯂꯣꯏ ꯊꯕꯛ ꯇꯧꯔꯤ ꯅꯠꯇ꯭ꯔꯥ ꯑꯗ ꯑꯗꯨꯝꯗꯤ ꯊꯕꯛ ꯇꯧꯗꯣꯏꯅꯦ ꯑꯗ ꯍꯥꯏꯗꯤ ꯑꯗꯨꯗ ꯁꯨꯃꯥꯏꯅ ꯅꯦꯒꯦꯇꯤꯞ ꯊꯤꯡꯀꯤꯡ ꯍꯥꯏꯁꯦ ꯃꯉꯣꯟꯗ ꯌꯥꯝ ꯑꯣꯕꯔ ꯂꯣꯗ ꯄꯤꯌꯦꯕ ꯑꯗꯣ ꯅꯦꯒꯦꯇꯤꯞ ꯊꯤꯡꯀꯤꯡ ꯇꯧꯔꯄ ꯀꯥꯟꯁꯤꯗ ꯅꯪꯒꯤ ꯕ꯭ꯔꯦꯟꯁꯤꯗ ꯍꯣꯔꯃꯣꯟ ꯃꯌꯥꯝ ꯑꯃꯨ ꯁꯤ ꯀ꯭ꯔꯤꯠ ꯇꯧꯔꯛꯀꯗꯣꯏꯅꯦꯕ ꯉꯁꯥꯏ ꯀꯣꯔꯣꯇꯤꯖꯣꯜ ꯀꯥꯏꯅꯒ ꯈꯪꯉꯕ ꯍꯣꯔꯃꯣꯅꯤ ꯑꯗꯒꯤ ꯀꯞ ꯑꯗꯒꯤ ꯀꯣꯇꯤꯖꯣꯜ ꯌꯥꯝꯈꯠꯂꯛꯑꯒꯗꯤ ꯅꯪꯒꯤ ꯕꯣꯗꯤꯁꯦ ꯑꯃꯨꯛ ꯀꯩ ꯍꯥꯏꯅꯤ ꯐ꯭ꯂꯥꯏꯠ ꯑꯣꯔ ꯐ꯭ꯂꯥꯏꯠ ꯃꯣꯠ ꯇꯒ ꯂꯥꯛꯑꯅꯤ ꯑꯗꯒꯤ ꯉꯁꯥꯏꯒꯤ ꯑꯗꯨ ꯀꯣꯔꯇꯤꯖꯣꯜꯗꯣ ꯑꯗꯨꯅ ꯑꯃꯨꯛ ꯑꯦꯡꯖꯥꯏꯇꯤ ꯀ꯭ꯔꯤꯌꯦꯠ ꯇꯧꯔꯛꯑꯅꯤꯗꯅ ꯑꯦꯡꯖꯥꯏꯇꯤꯁꯦ ꯀ꯭ꯔꯤꯌꯦꯠ ꯇꯧꯔꯛꯑ ꯃꯇꯨꯡꯁꯤꯗ ꯅꯪꯒꯤ ꯕꯣꯗꯤꯁꯦ ꯀꯣꯗꯤꯖꯣꯜ ꯊꯣꯛꯂꯛꯑꯒꯗꯤ ꯑꯦꯛꯖꯣꯁ ꯇꯧꯋꯦꯕ ꯑꯦꯅꯔꯖꯤ ꯌꯥꯝ ꯕꯔꯟ ꯇꯧꯋꯦꯕ ꯈꯪꯉꯕ꯭ꯔꯥ ꯑꯦꯛꯖꯣꯁꯇꯦꯠ ꯑꯣꯏꯔꯀꯥꯟꯗ ꯅꯪꯒꯤ ꯕ꯭ꯔꯦꯟꯗꯦ ꯑꯦꯅꯔꯖꯤ ꯋꯥꯠꯂꯕꯅꯦ ꯗꯤꯄ꯭ꯂꯤꯇꯦꯠ ꯑꯃꯛ ꯑꯣꯏꯈꯤꯗꯣꯏꯅꯦꯕ ꯈꯪꯉꯕ꯭ꯔꯥ
ꯎꯝ-ꯎꯝ-ꯎꯝ
ꯑꯗꯨ ꯑꯣꯏꯔ ꯃꯇꯨꯡꯁꯤꯗ ꯑꯥ ꯉꯁꯥꯏꯒꯤ ꯕ꯭ꯔꯦꯟꯗꯣ ꯂꯣ ꯐꯪꯁꯟ ꯇꯧꯔꯛꯑꯅꯤꯗꯅ ꯂꯣ ꯐꯪꯁꯟ ꯇꯧꯔꯛꯄ ꯍꯥꯏꯔꯒꯗꯤ ꯑꯦꯇꯦꯟꯁꯟꯁ ꯇꯥ꯭ꯏꯝ ꯄꯤꯛꯊꯔꯛꯄ ꯃꯦꯃꯣꯔꯤ ꯌꯥꯔꯛꯇꯕ ꯈꯪꯉꯕ꯭ꯔꯥ ꯑꯗꯨ ꯃꯌꯥꯝꯁꯦ ꯇꯧꯔꯛꯄꯗ ꯍꯥꯏꯗꯤ ꯐꯠꯇꯦꯕ ꯑꯗꯨꯅ ꯌꯥꯔꯤꯒ‌ꯩ ꯅꯪ ꯄꯣꯖꯤꯇꯤꯕ ꯊꯤꯡꯀꯤꯡ ꯇꯧꯕ ꯀꯥꯟꯁꯤꯗꯅ ꯑꯃꯨꯛ ꯀꯩꯗꯧꯒꯦ ꯍꯥꯏꯕ ꯃꯇꯝꯗ ꯍꯦꯄꯤ ꯍꯣꯔꯃꯣꯟꯒꯨꯝꯕꯁꯦ ꯊꯣꯛꯀꯗꯣꯏꯅꯦꯕ ꯑꯗꯨꯗꯅ ꯑꯃꯨꯛ ꯈꯪꯉꯕ꯭ꯔꯥ ꯍꯥꯏ ꯄ꯭ꯔꯃꯤꯟꯒꯨꯝꯕ ꯁꯔꯇꯣꯅꯤꯟꯒꯨꯝꯕ ꯃꯣꯏꯁꯤꯡꯁꯤꯗꯤ ꯅꯪꯒꯤ ꯕ꯭ꯔꯦꯟꯒꯤ ꯐ꯭ꯂꯨꯋꯦꯜꯅꯦꯕ ꯃꯣꯏ ꯌꯥꯝꯃꯤꯈꯩ ꯅꯪꯒꯤ ꯕ꯭ꯔꯦꯟꯖ‌ꯦ ꯑꯦꯛꯇꯤꯞ ꯑꯣꯏꯕ ꯍꯦꯟꯗꯣꯏꯅꯦꯕ ꯐꯣꯀꯁ ꯐꯒꯠꯂꯛ ꯀꯣꯟꯁꯦꯟꯇ꯭ꯔꯦꯁꯟ ꯐꯒꯠꯂꯛꯄ ꯁꯤ ꯃꯌꯥꯝꯁꯦ ꯈꯪꯉꯕ꯭ꯔꯥ ꯑꯗꯨꯅ ꯅꯪꯗꯣ ꯍꯥꯏꯗꯤ ꯑꯥ ꯀꯩ ꯍꯥꯏꯅꯤ ꯑꯩꯈꯣꯏ ꯑꯗꯨꯝ ꯐꯤꯖꯤꯀꯦꯜ ꯕꯣꯗꯤꯒ ꯑꯗꯨꯝ ꯆꯞ ꯃꯥꯟꯅꯩꯩꯅ ꯈꯜꯂꯣꯕ ꯐꯣꯔ ꯑꯦꯛꯖꯥꯝꯄꯜ ꯅꯪꯗꯣ ꯑꯝ ꯖꯪ ꯐꯨꯗꯁ ꯁꯨꯝ ꯆꯥ ꯂꯩꯇꯥꯥꯔꯒꯗꯤ ꯑꯣꯕꯤꯁꯂꯤ ꯑꯣꯕꯤꯁꯤꯇꯤ ꯅꯥꯔꯛꯀꯗꯣꯏ ꯅꯠꯇ꯭ꯔꯥ ꯅꯪ ꯑꯦꯅ꯭ꯔꯖꯤ ꯀꯩꯅꯣ ꯋꯥꯠꯂꯛꯀꯗꯣꯏ ꯅꯤꯂ‌ꯣ ꯑꯣꯏꯔꯒ ꯅꯤ꯭ꯌꯨꯇ꯭ꯔꯤꯁꯟꯁ ꯋꯥꯠꯂꯛꯀꯗꯣꯏꯅꯤ ꯅꯠꯇ꯭ꯔꯥ ꯑꯗꯨꯃꯥꯏꯅ ꯕ꯭ꯟꯔ‌ꯦꯒꯤ ꯅꯤ꯭ꯌꯨꯇ꯭ꯔꯤ